ꯇꯥꯕ꯭ꯔꯣ
ꯇꯌꯦ ꯅꯪ ꯏ ꯋꯥꯔ ꯏ ꯀꯟꯇꯤꯅ꯭ꯌꯨ ꯇꯧ ꯍ
ꯑꯃꯨꯛ ꯀꯟꯇꯤꯅ꯭ꯨ ꯇꯧꯔꯣꯔ
ꯍꯣꯏ ꯂꯣꯏꯁꯤꯟꯈ꯭ꯔꯁꯦ ꯍꯥ
ꯅꯪ ꯀꯥꯞꯀꯗꯧ ꯃꯥꯜꯂꯦ
ꯀꯔꯤꯒꯤꯦ
ꯑꯗꯨ ꯋꯥꯔꯤ ꯌꯥꯝ ꯅꯨꯡꯁꯤꯕꯅꯦ
ꯑꯣ ꯍꯥꯏꯥꯏꯕꯤꯌ
ꯐꯖꯍ ꯇꯥꯎꯕ
ꯑ ꯑꯣ
ꯎꯝ ꯃꯥꯕꯨ ꯃꯃꯥꯈꯣꯏ ꯎ ꯅꯨꯄꯥꯈꯣꯏꯒꯤ ꯌꯨꯝꯒꯤ ꯃꯤ ꯂꯥꯛꯑꯦꯗꯅ
ꯑ ꯑꯥ
ꯑꯗꯨꯒ ꯎꯝ ꯑꯩꯈꯣꯏꯒꯤ ꯑꯩꯈꯣꯏꯒꯤ ꯃꯤꯕꯨ ꯀꯔꯤ ꯇꯧꯕꯒꯤ ꯐꯥꯔꯒ ꯐꯥꯔꯒ ꯑꯗꯨꯝ ꯂꯩꯕ꯭ꯔꯥ ꯂꯣꯠꯄ꯭ꯔꯥ ꯍꯥꯏꯅ ꯕꯣ ꯑꯗꯨꯃꯥꯏꯅ ꯍꯥꯏꯌꯦ ꯑꯗꯨ ꯅꯍꯥꯟ ꯐꯥꯔꯁꯇꯁꯨ ꯑꯗꯨ ꯅꯨꯄꯤꯗꯣ ꯃꯥꯒꯤ ꯋꯥꯏꯐꯇꯣ
ꯑꯥ
ꯎꯝ ꯏꯟꯁꯥꯡ ꯅꯥꯄꯤ ꯌꯣꯟꯕ ꯃꯤꯅꯤ ꯍꯥꯏꯌꯦ
ꯑ
ꯑ ꯏꯟꯁꯥꯡ ꯅꯥꯄꯤ ꯌꯣꯟꯕ ꯑꯗꯨꯝ ꯅꯨꯄꯥꯈꯣꯏ ꯌꯨꯝꯗ ꯑꯗꯨꯝ ꯑꯗꯨꯝ ꯂꯥꯛꯄ ꯃꯅ ꯑꯗꯨ ꯅꯨꯄꯥꯁꯨ ꯎ ꯅꯨꯄꯤ ꯊꯤꯈ꯭ꯔꯕ ꯃꯤꯅꯦ
ꯑ
ꯑꯗꯨꯝ ꯄꯣꯠ ꯌꯣꯟꯕ ꯂꯥꯛꯄ ꯑꯗꯨꯗꯒꯤ ꯃꯣꯏꯅ ꯅꯨꯡꯁꯤꯕꯒꯤ ꯑꯗꯨꯝ ꯈꯔ ꯈꯔ ꯂꯩꯕꯤꯕꯅꯤ ꯍꯥꯏꯌꯦ
ꯑ
ꯑꯗꯨ ꯑꯩꯈꯣꯏꯗꯤ ꯅꯪꯕꯨ ꯑꯗꯨꯝ ꯅꯪꯒꯤ ꯅꯆꯥꯥꯛ ꯈꯣꯏꯁꯨ ꯂꯩꯕꯤꯒꯤ ꯑꯗꯨꯝ ꯅꯨꯡꯁꯤꯕꯤꯈꯤ ꯅꯪꯒꯤ ꯄꯣꯠ ꯆꯩ ꯈꯔ ꯈꯔ ꯂꯩꯕꯤꯔꯒ ꯅꯪꯗꯤ ꯑꯩꯈꯣꯏꯕꯨ ꯎꯠꯁꯤꯠꯇ꯭ꯔꯦꯅꯦ ꯍꯥꯏꯅꯀꯣ
ꯑꯥ
ꯍ ꯅꯆꯩꯕꯅꯤ ꯍꯥꯏ
ꯑꯥ
ꯑꯗꯨꯒꯤ ꯑꯗꯨꯒꯤ ꯑꯗꯨꯗ ꯑꯩꯈꯣꯏ ꯑꯩꯈꯣꯏ ꯂꯦꯃꯤꯟꯅꯕ ꯑꯗꯨꯗꯤ ꯃꯣꯏ ꯃꯐꯝ ꯈꯪꯗ꯭ꯔꯕꯒꯤ
ꯑꯥ
ꯑꯗꯨ ꯑꯩꯈꯣꯏꯗꯤ ꯑꯗꯨꯗ ꯑꯗꯨꯝ ꯂꯩꯍꯧꯔꯦ ꯃꯣꯏꯅꯦ ꯑꯗꯨꯝ ꯆꯦꯟꯖ ꯇꯧꯈ꯭ꯔꯦꯕ
ꯑꯥ
ꯑꯗꯨꯕꯨ ꯃꯥꯒꯤ ꯍꯣꯏ ꯅꯨꯄꯥꯒ ꯃꯥꯒꯤ ꯃꯥꯒꯤ ꯐꯥꯗꯔꯒ ꯃꯥꯒꯤ ꯃꯥꯗꯗꯤ ꯑꯗꯨꯝ ꯅꯨꯡꯁꯤꯅꯔ ꯅꯨꯡ ꯅꯨꯡꯁꯤꯈ꯭ꯔꯕꯒꯤ ꯑꯗꯨꯝ ꯃꯣꯏꯅ ꯄꯨꯈ꯭ꯔꯁꯨ ꯑꯃꯨꯛ ꯑꯗꯨꯒ ꯃꯣꯏꯗꯤ ꯊꯦꯡꯅꯔꯒ ꯑꯃꯨꯛ ꯃꯐꯝ ꯑꯃ ꯑꯗ ꯃꯣꯏ ꯌꯨꯝ ꯆꯦꯟꯖ ꯇꯧꯈ꯭ꯔꯦꯕ
ꯑꯣ
ꯑꯗꯨ ꯑꯩꯈꯣꯏ ꯑꯩꯈꯣꯏꯁꯨ ꯑꯗꯨꯗ ꯑꯩꯈꯣꯏ ꯑꯪꯀꯜ ꯈꯣꯏ ꯑꯩꯈꯣꯏ ꯑꯪꯀꯜ ꯈꯣꯏ ꯃꯣꯏꯁꯨ ꯑꯣꯐꯤꯁꯇ ꯊꯕꯛ ꯇꯧꯕꯒꯤ ꯃꯣꯏꯒꯤ ꯄꯣꯁꯇꯤꯡꯁꯨ ꯆꯦꯟꯖ ꯇꯧꯕꯅꯦꯕꯀꯣ
ꯑꯥ ꯑꯥ
ꯑꯗꯨꯗ ꯂꯥꯛꯄꯗ ꯑꯃꯨꯛ ꯃꯣꯏ ꯂꯩꯔꯝꯕ ꯋꯥꯅꯤꯗ ꯑꯗꯨꯗ ꯑꯗꯨꯗ ꯑꯃꯨꯛ ꯂꯩꯔꯝꯃꯦ
ꯑꯥ
ꯍꯧꯖꯤꯛ ꯑꯩꯅ ꯑꯩꯅ ꯈꯪꯕ ꯅꯨꯄꯤ ꯑꯩꯅ ꯈꯪꯕ ꯅꯨꯄꯤꯗꯤ ꯑꯗꯨꯗꯒꯤ ꯃꯣꯏꯒꯤ ꯋꯥꯔꯤ ꯗꯣ ꯂꯤꯛꯄ ꯎ ꯑꯁꯨꯃꯥꯏꯅ ꯇꯧꯕꯅꯤ ꯑꯁꯨꯃꯥꯏꯅ ꯇꯧꯕꯅꯤ ꯍꯥꯏꯕꯗ ꯋꯥꯔꯤꯗꯣ ꯂꯤꯛꯄ ꯍꯧꯔꯦꯕ
ꯑꯥ
ꯑꯣ ꯑꯗꯨꯝ ꯑꯗꯨꯒꯤ ꯑꯁ ꯑꯗꯨꯗꯤ ꯌꯥꯝ ꯅꯨꯡꯁꯤꯌꯦꯍꯦ ꯅꯣꯏ ꯋꯥꯔꯝ ꯅꯣꯏꯁꯨ ꯋꯥꯔꯝꯒꯅꯤ ꯍꯥꯏꯅ ꯑꯗꯨꯝ ꯃꯥꯗ ꯑꯗꯨꯝ ꯑꯗꯨꯝ
ꯍꯣꯏ ꯑꯩꯈꯣꯏꯁꯨ ꯋꯥꯏꯑꯦ ꯑꯩꯈꯣꯏꯁꯨ ꯅꯨꯡꯉꯥꯏꯇꯦ ꯃꯤꯗꯒꯤꯗꯤ ꯍꯥꯏ ꯍꯥꯏꯗꯣꯛꯅꯤꯡꯗꯦ ꯑꯗꯨꯁꯨ ꯑꯗꯨꯝ ꯑꯩꯈꯣꯏꯗꯤ ꯑꯗꯨꯝ ꯈꯪꯅꯕꯌꯦ ꯅꯣꯏꯗ ꯍꯥꯏꯕꯅꯤ ꯍꯥꯏꯅꯀꯣ
ꯎꯝ
ꯃꯥꯒꯤ ꯃꯤꯡꯁꯨ ꯃꯥꯔꯊꯥ ꯀꯧꯋꯦ ꯃꯥꯔꯊꯥ
ꯑꯣ
ꯑꯗꯨꯒꯤ ꯑꯗꯨꯒꯤ ꯅꯨꯄꯤꯒꯤ ꯃꯈꯣꯡꯒ ꯆꯞ ꯃꯥꯟꯅꯩꯅ
ꯑꯗꯨꯒꯤ ꯃꯤꯁ ꯇꯧꯕ꯭ꯔꯣ
ꯑꯗꯨꯅꯦ ꯃꯤꯁ ꯌꯥꯝ ꯇꯧꯈ꯭ꯔꯦꯕ
ꯑ
ꯑꯗꯨꯕꯨ ꯑꯩꯗꯤ ꯑꯩꯈꯣꯏꯗꯤ ꯑꯗꯨꯝ ꯏꯝꯐꯥꯜꯗ ꯂꯩꯔꯦ ꯑꯗꯨ ꯃꯣꯏꯕꯨꯗꯤ ꯁꯨ ꯊꯦꯡ ꯊꯦꯡꯅꯗ꯭ꯔꯦꯕꯀꯣ ꯅꯣꯡ ꯃꯄꯥꯎ
ꯑꯥ
ꯃꯣꯏꯒꯤ ꯃꯥꯒꯤ ꯁꯤꯁꯇꯔꯁꯨ ꯑꯅꯤ ꯂꯩꯌꯦꯕ
ꯑꯥꯎ
ꯑꯗꯨ ꯃꯥꯒꯤ ꯃꯣꯏꯒꯤ ꯃꯣꯏꯒꯤ ꯁꯤꯁꯇꯔ ꯃꯣꯏꯒꯤ ꯑꯉꯥꯡꯈꯣꯏꯗꯤ ꯃꯣꯏꯒꯤ ꯃꯥꯒꯤ ꯃꯥꯒꯤ ꯐꯥꯗꯔꯕꯨꯀꯣ
ꯎꯝ
ꯏꯄꯥ ꯍꯥꯏꯅꯁꯨ ꯀꯧꯗꯦꯅꯦ ꯑꯃ ꯑꯃ ꯂꯩ ꯑꯗꯨꯅ ꯀꯧꯕꯗꯨꯀꯣ ꯑꯗꯨ ꯃꯣꯏ ꯣꯙꯨ ꯁ꯭ꯀꯨꯜꯒꯨꯝꯕ ꯐꯖꯅ ꯀꯥꯍꯟꯗꯕꯒꯤ ꯃꯣꯏꯒꯤ ꯅꯨꯄꯤꯒꯤ ꯃꯅꯥꯎ ꯅꯨ ꯅꯨꯄꯥ ꯑꯩꯈꯣꯏꯅ ꯂꯧꯔꯒ ꯎꯝ ꯀꯔꯤꯅꯣ ꯒꯣꯔꯃꯦꯟꯒꯤ ꯁ꯭ꯀꯨꯜꯒꯨꯝꯕꯗꯀꯣ
ꯑ ꯑꯥ
ꯑꯗꯨꯗ ꯑꯗꯨꯝ ꯊꯝꯕꯤꯔꯒ ꯃꯣꯏꯁꯨ ꯍꯦꯛ ꯍꯦꯛ ꯁꯨꯇꯤ ꯍꯦꯛ ꯍꯦꯛ ꯂꯥꯛꯕ ꯑꯩꯈꯣꯏ ꯑꯩꯈꯣꯏ ꯂꯩꯃꯤꯟꯅꯕꯒꯅ
ꯑ
ꯍꯧꯖꯤꯛꯀꯥꯟꯗꯤ ꯀꯗꯥꯏꯗ ꯂꯩꯕ꯭ꯔꯥ ꯈꯪꯗ꯭ꯔꯦ
ꯑ
ꯑꯗꯣ ꯅꯪꯒ ꯆꯥꯕꯅꯌꯦ
ꯑꯁ ꯃꯅꯔꯔꯣꯏ ꯃꯈꯜ ꯈꯛꯇ ꯃꯥꯟꯅꯒꯅꯤ ꯀꯔꯤꯔꯣ
ꯋꯥꯈꯜꯕꯨꯗꯤ ꯑꯩꯗꯤ ꯈꯪꯗꯦ ꯑꯗꯣ ꯋꯥ ꯉꯥꯡꯕꯒꯤ ꯃꯦꯟꯂꯤ ꯋꯥ ꯉꯥꯡꯕꯒꯤ ꯏꯁꯇꯥꯏꯜꯗꯣ ꯑꯗꯨꯒ ꯎꯝ ꯅꯪꯒꯤ ꯏꯅꯔꯖꯤꯗꯣ
ꯑ
ꯑꯦꯟꯗꯥꯪꯒꯤ ꯏꯅꯔꯖꯤꯒꯨꯝꯕꯒ ꯆꯞ ꯃꯥꯟꯅꯩꯌꯦ
ꯑꯥꯎ
ꯅꯪ ꯌꯥꯝ ꯀꯟꯕ꯭ꯔꯥ ꯅꯪꯁꯨ
ꯈꯪꯗꯦꯕ ꯀꯪꯕ꯭ꯔꯥ ꯍꯥꯏꯕ꯭ꯔꯥ
ꯍꯣꯏ ꯌꯥꯝ ꯌꯥꯝ ꯀꯟꯕ꯭ꯔꯥ ꯊꯕꯛ ꯑꯃ ꯇꯧꯕꯗ ꯅꯠꯇ꯭ꯔꯗꯤ ꯆꯠꯄ ꯀꯣꯏꯕ ꯆꯠꯄ ꯆꯦꯟꯕ ꯆꯣꯡꯕ ꯑꯗꯨꯒꯨꯝꯕ ꯌꯥꯝ ꯀꯟꯕ꯭ꯔꯥ
ꯅꯠꯇꯦꯍꯦ
ꯍꯥ
ꯑꯗꯨꯃꯥꯏꯅ ꯇꯧꯕ꯭ꯔꯥ ꯃꯥꯡꯕ꯭ꯔꯣ ꯁꯣꯡꯕ꯭ꯔꯣ ꯃꯤꯟꯁ
ꯍꯧꯖꯤꯛꯒꯤ ꯅꯨꯄꯤꯗꯣ
ꯑꯥ
ꯃꯥꯗꯤ ꯆꯣꯡꯕ ꯑꯗꯨꯒꯨꯝꯕ ꯌꯥꯝ ꯀꯟꯕ ꯃꯤ ꯅꯠꯇꯦ
ꯑ
ꯅꯪꯁꯨ ꯑꯗꯨꯃꯥꯏꯅ ꯇꯧꯒꯗꯧ ꯃꯥꯅꯦꯕ
ꯈꯪꯗꯦ ꯀꯨꯏꯗꯦ
ꯅꯪ ꯌꯥꯝ ꯀꯟꯕ꯭ꯔꯥꯗꯣ
ꯋꯥ ꯉꯥꯡꯕꯗꯨ ꯋꯥ ꯉꯥꯡꯕ ꯃꯇꯝꯗꯔꯣ
ꯅꯠꯇꯦꯠ ꯋꯥ ꯉꯥꯡꯕ ꯅꯠꯇꯕꯤꯗ ꯊꯕꯥꯛ ꯇꯧꯕ ꯅꯠꯇ꯭ꯔꯗꯤ ꯆꯦꯟꯕꯒꯨꯝꯕ ꯑꯗꯨꯒꯨꯝꯕꯗ
ꯃꯔꯛ ꯃꯔꯛꯇꯗꯤ ꯑꯗꯨꯃꯥꯢꯅ ꯇꯧꯋꯤꯅꯦ
ꯑꯗꯨ ꯑꯗꯨꯝ ꯀꯜꯂꯦ ꯍꯥꯏꯕꯩ ꯄꯥꯕ ꯌꯥꯕ꯭ꯔꯥ ꯑꯗꯨꯗꯤ
ꯈꯪꯗꯦ
ꯅꯣꯏ ꯋꯥꯛꯀꯤꯡ ꯑꯃ ꯆꯠꯄ꯭ꯔꯥ
ꯅꯠꯇꯦ ꯆꯠꯇꯦ
ꯋꯥꯀꯤꯡ ꯁꯨ ꯆꯠꯇꯦ
ꯍꯣꯏ
ꯑꯗꯨ ꯒꯥꯔꯤꯗꯤ ꯊꯧꯕ ꯍꯥꯏꯕ꯭ꯔꯥ ꯑꯗꯨꯗꯤ
ꯂꯠꯇꯦ ꯍꯩꯇꯦ
ꯁꯥꯏꯀꯜꯗꯤ
ꯁꯨꯣ ꯍꯥꯏꯥꯏꯗꯤ
ꯑꯣ
ꯑꯩꯗꯣ ꯑꯗꯨꯒꯤ ꯑ ꯀꯔꯤ ꯍꯥꯏꯕ ꯑ ꯂꯥꯁ ꯁꯇꯔꯗꯦꯗꯨ
ꯍꯣꯏꯣꯏ
ꯁꯥꯏꯒꯣꯜ ꯂꯔꯟ ꯇꯧꯒꯦꯅ ꯇꯧꯕ
ꯑ
ꯍꯩꯇꯦ ꯑꯗꯨꯁꯨ ꯍꯧꯖꯤꯛ ꯐꯥꯎꯁꯨ ꯍꯩꯇ꯭ꯔꯤ
ꯎꯝ ꯑꯗꯨ ꯌꯥꯔꯣꯏ ꯁꯥꯏꯀꯜꯗꯤ ꯁꯥꯏꯀꯜꯗꯤ ꯑꯗꯨꯝ ꯊꯥꯎ ꯊꯧꯔ ꯊꯧꯔꯒ ꯍꯩꯁꯨ ꯍꯩꯒꯗꯕꯅꯤꯍꯦ
ꯎꯝ ꯑꯩꯁꯨ ꯐꯁ ꯇꯥꯏꯝꯅꯤꯅ ꯍꯩꯇꯦꯅꯦ ꯃꯒꯂ ꯏꯇꯥꯎꯒꯦ
ꯅꯪꯅ ꯏꯟꯇꯔꯦꯁ ꯂꯩꯔꯗꯤꯅꯦ
ꯑꯥ
ꯑꯗꯨꯝ ꯇꯧꯕꯗ ꯑꯗꯨꯝ ꯍꯪꯁꯨ ꯍꯪꯒꯗꯧꯕꯅꯦ
ꯎꯝ
ꯅꯪꯅ ꯏꯟꯇꯔꯦꯁ ꯂꯩꯗꯗꯤ ꯑꯃꯔꯥ ꯇꯧꯔꯒ ꯍꯥꯏꯇ꯭ꯔꯦ ꯍꯥꯏꯅ ꯑꯗꯨꯝ ꯇꯣꯛꯈ꯭ꯔꯗꯤ ꯍꯥꯏꯔꯣꯏ
ꯍꯣꯏ ꯍꯣꯏ ꯆꯨꯝꯃꯦ
ꯍꯧꯖꯤꯛꯀꯥꯟꯗꯤ ꯅꯨꯄꯤ ꯈꯣꯏꯗꯤ ꯍꯣꯏ ꯒꯥꯔꯤ ꯑꯆꯧꯕꯗꯤ ꯈꯪꯗꯦ ꯑꯗꯨꯒ ꯑꯦꯇꯤꯕꯥꯀꯨꯝꯃ ꯁꯥꯏꯀꯜ ꯀꯨꯝꯕꯩ ꯂꯣꯏꯅ ꯊꯧ ꯍꯥꯏꯕꯅꯤꯍꯦ
ꯍꯣꯏ ꯑꯩꯁꯨ ꯇꯝꯒꯅꯤꯗ
ꯅꯪ ꯇꯥꯃꯣꯍꯦ ꯅꯪ ꯁꯥꯏꯀꯜ ꯊꯧꯕ ꯍꯥꯏꯗꯗꯤ
ꯇꯝꯒꯦ ꯇꯧꯕꯅꯤ ꯀꯔꯤꯅꯣ
ꯑꯗꯨꯅꯦ ꯐꯖꯅꯁꯨ ꯇꯝꯃꯣ ꯐꯖꯅ ꯊꯧꯕꯁꯨ ꯍꯥꯏꯕ ꯑꯣꯏꯔꯣ
ꯑꯣ ꯑꯣ
ꯎꯝ ꯑꯗꯨꯝ ꯒꯤꯕꯥꯞꯁꯨ ꯇꯧꯒꯅꯨ
ꯑꯥꯎ
ꯑꯗꯨꯝ ꯊꯧꯕ ꯍꯥꯏꯗ꯭ꯔꯒ ꯑꯗꯨꯝ ꯇꯨꯕꯒꯤꯁꯨ ꯃꯔꯥ ꯃꯔꯥꯡꯗꯤ ꯂꯩꯒꯅꯤ ꯑꯗꯨꯁꯨ ꯀꯔꯤꯁꯨ ꯎꯝ ꯋꯥꯈꯜ ꯁꯣꯟꯗꯀꯅꯣ ꯑꯗꯨꯝ ꯄ꯭ꯔꯦꯇꯤꯁ ꯇꯧꯔꯛꯂ ꯂꯩꯌꯣ
ꯑ ꯑꯥꯎ
ꯑꯩꯈꯣꯏꯁꯨ ꯑꯗꯨꯃꯥꯏꯅ ꯇꯧꯕꯅꯤꯍꯦ
ꯑ ꯅꯪꯗꯤ ꯅꯪꯗꯤ ꯍꯩꯕ꯭ꯔꯣ
ꯍꯣꯏ ꯑꯩꯗꯤ ꯍꯥꯏꯌꯦ
ꯀꯔꯤꯁꯨ
ꯒꯥꯔꯤꯁꯨ ꯍꯩꯑꯦ ꯍꯣꯢ
ꯑꯦ ꯃꯤꯗꯤꯀꯣ
ꯒꯔꯤ
ꯎꯝ
ꯑꯩꯗꯤ ꯐꯥꯔꯁꯇꯒꯤ ꯁꯥꯏꯀꯜ ꯍꯣꯏ ꯑꯩꯁꯨ ꯑꯩꯁꯨ ꯁꯥꯏꯀꯜꯗꯒꯤ ꯍꯧꯋꯦ
ꯑꯥꯎ
ꯁꯥꯏꯀꯜ ꯌꯥꯝ ꯆꯥꯎꯗꯕꯤꯗꯀꯣ ꯑꯩꯈꯣꯏꯅ ꯑꯩꯈꯣꯏ ꯍꯥꯏꯗꯔꯤꯕ ꯍꯥꯏꯗ꯭ꯔꯤ ꯃꯇꯝꯗꯤ ꯌꯥꯝ ꯋꯥꯡꯕ ꯆꯥꯎꯕ ꯊꯧꯔꯣꯏꯗꯧꯕꯅꯤ ꯈꯔ ꯄꯤꯛꯄꯗꯒꯤ ꯑꯩꯈꯣꯏꯁꯨ ꯈꯔ ꯄꯤꯛꯄꯗꯒꯤ ꯑꯗꯨꯝ ꯁꯥꯏꯀꯜꯗꯣ ꯌꯥꯝ ꯆꯥꯎꯧꯗꯕꯤꯗ ꯑꯗꯨꯝ ꯑꯩꯈꯣꯏꯒꯤ ꯑꯩꯈꯣꯏꯒꯤ ꯆꯞ ꯆꯥꯅꯕ ꯍꯥꯏꯕ ꯇꯥꯔꯦ
ꯑꯥ
ꯑꯗꯨꯒꯤ ꯊꯧꯔꯦ ꯑꯗꯨ ꯁꯥꯏꯀꯜ ꯊꯧꯕ ꯍꯥꯏꯔꯗꯤ ꯅꯥꯡ ꯁꯥꯏꯀꯜ ꯐꯖꯅ ꯊꯧꯕ ꯍꯥꯏꯔꯗꯤ ꯑꯗꯨꯝ ꯑꯦꯇꯤꯚꯗꯤ ꯅꯪꯅ ꯑꯗꯨꯝ ꯊꯧꯕ ꯑꯗꯨꯝ ꯍꯥꯏꯈ꯭ꯔꯅꯤ
ꯎꯝ
ꯑꯗꯨꯗꯤ ꯁꯥꯏꯀꯜ ꯊꯧꯕ ꯍꯥꯏꯔꯦ ꯇꯤꯚꯥ ꯊꯧꯕ ꯍꯥꯏꯔꯦ ꯑꯗꯨꯒ ꯒꯥꯔꯤꯗꯤ ꯑꯗꯨꯝ ꯅꯦꯛꯁ ꯅꯦꯛꯁ ꯅꯦꯛꯁ ꯑꯗꯨꯝ ꯂꯥꯛꯑꯦꯕꯀꯣ ꯑꯗꯣ ꯅꯪ ꯆꯛ ꯏꯟꯁꯥꯡꯗꯤ ꯊꯣꯡꯕ ꯍꯩꯕ꯭ꯔꯥ
ꯈꯪꯗꯦ
ꯑꯗꯨꯁꯨ ꯐꯖꯅ ꯍꯩꯗꯕ
ꯍꯣꯏ ꯑꯩꯁꯦ ꯆꯅꯤ ꯆꯥꯒꯦ ꯑꯥ ꯆꯥꯅꯤꯡꯉꯥꯏ ꯈꯛꯇꯔ ꯂꯥꯛꯄꯅꯤ ꯀꯔꯤꯅꫭ ꯆꯥꯔꯒ ꯇꯨꯝꯒꯦ
ꯑꯗꯣ ꯑꯥ
ꯅꯪ ꯅꯪ ꯐꯩꯒꯤ ꯐꯩ ꯅꯪꯅ ꯆꯤꯟꯈꯤꯔꯦꯅ ꯆꯥꯛ ꯌꯦꯟꯁꯥꯡꯗꯤ ꯊꯣꯡꯕ ꯍꯥꯏꯔꯝꯃꯅꯦ
ꯎꯝ
ꯈ
ꯑ ꯊꯣꯡꯕꯗꯤ ꯀꯔꯤ ꯍꯥꯏꯁꯤꯔꯥ ꯊꯣꯡꯕꯗꯤ ꯊꯣꯡꯉꯦ ꯑꯗꯨ ꯑꯣꯏꯔꯁꯨ ꯊꯧꯎꯇꯦ ꯑꯍꯥꯎꯕ ꯊꯣꯡꯕ ꯍꯩꯇꯦ
ꯅꯪꯅ ꯊꯣꯡꯕ ꯅꯪꯅ ꯊꯣꯡꯕꯗ ꯍꯥꯎꯗꯦꯕ
ꯎꯝ
ꯍ ꯇꯅꯤ ꯍꯥꯏ
ꯑꯗꯨ ꯆꯥꯛꯗꯤ ꯍꯥꯏꯗꯤ ꯍꯥꯏꯔꯕꯝꯅꯤꯅ ꯏꯟꯁꯥꯡꯕꯨꯗꯤ ꯈꯪꯗꯦ ꯑꯗꯨ ꯆꯥꯛꯗꯤ ꯍꯥꯏꯔꯝꯅꯤꯅ
ꯍꯣꯏ ꯑꯗꯨꯒ ꯅꯨꯨꯗꯁꯗꯤ ꯍꯩꯌꯦ
ꯑꯣ ꯅꯨꯄꯤ ꯍꯣꯏꯒꯣ
ꯍꯣꯏ
ꯅꯣꯗꯜ ꯀꯨꯝꯕ ꯌꯥꯝ ꯆꯥꯅꯤꯡꯕ ꯃꯤꯗꯣ ꯎꯝ ꯀꯟꯗꯕꯅꯦ
ꯑꯥ
ꯑꯩꯒꯤ ꯏꯅꯥꯎ ꯅꯨꯄꯤ ꯑꯅꯤ ꯁ ꯂꯩꯌꯦꯕ ꯑꯃꯥꯗ ꯑꯗꯨꯒꯨꯝꯕ ꯑꯆꯥꯄꯣꯠ ꯌꯥꯝ ꯆꯥꯅꯤꯡ ꯑꯗꯨꯒ ꯌꯥꯝ ꯇꯥꯟꯕꯅꯦ ꯀꯣ
ꯎꯝ
ꯑꯃꯗꯨꯅ ꯑꯗꯨꯒꯨꯝꯕ ꯌꯥꯝ ꯆꯥꯅꯤꯡꯕꯁꯨ ꯑꯣꯏꯗꯦ ꯆꯥꯛꯀꯨꯝꯕ ꯏꯟꯁꯥꯡ ꯆꯥꯛ ꯏꯟꯁꯥꯡ ꯑꯗꯨꯒꯨꯝꯕꯅ ꯐꯖꯅ ꯍꯥꯏꯥꯏꯑꯌꯦ ꯑꯗꯨꯅ ꯈꯔ ꯀꯜꯂꯦꯕ ꯑꯩꯈꯣꯏ ꯈꯨꯟꯗꯁꯨ ꯑꯗꯨ ꯎ ꯑꯩꯈꯣꯏ ꯑꯩꯈꯣꯏ ꯕꯤꯔꯌꯥꯅꯤ ꯈꯔꯛꯇꯁꯨ ꯅꯗꯦ ꯑꯩꯈꯣꯏ ꯈꯨꯨꯟꯗꯁꯨ ꯂꯩꯌꯦꯕ ꯃꯤ ꯈꯔꯗꯤ ꯌꯥꯝꯅ ꯑꯆꯥꯄꯣꯠꯀꯨꯝꯕ ꯃꯤ ꯃꯤꯒꯨꯝꯕ ꯅꯣꯏ
ꯑꯗꯨꯝ ꯈꯔ ꯇꯥꯔꯗꯤ ꯆꯥꯁꯨ ꯇꯥꯅꯤꯡꯉꯔꯣꯏ ꯅꯣꯏꯁꯨ
ꯍꯣꯏ ꯑꯗꯨꯃꯥꯏꯅ ꯇꯧꯕꯅꯤ ꯃꯔꯛ ꯃꯔꯛꯇꯗꯤ
ꯑꯗꯨꯕꯨ ꯆꯥꯛ ꯌꯦꯟꯁꯥꯡꯁꯤ ꯐꯖꯅ ꯊꯣꯡꯕ ꯍꯥꯏꯅꯕ ꯇꯥꯝꯃꯣꯍꯦ
ꯑꯩꯗꯤ ꯇꯝꯗ꯭ꯔꯁꯨ ꯌꯥꯏꯗ
ꯑꯣ ꯑꯃꯨꯛ ꯌꯥꯕ ꯐꯤꯕꯝ ꯂꯩꯕ꯭ꯔꯥ
ꯍ ꯑꯗꯤ ꯗꯤ ꯑ ꯅꯦꯛꯁ ꯇꯥꯏꯝꯁꯨ ꯊꯪꯔꯣꯏ ꯍꯥꯏꯕꯅꯤꯅ
ꯅꯪꯅ ꯊꯣꯡꯗꯁꯨ ꯑꯗꯨꯝ ꯃꯤ ꯃꯤꯕꯨ ꯊꯝꯈꯅꯤꯕ ꯅꯅꯥ
ꯍꯣꯏ
ꯑꯦꯁ ꯄꯩꯁꯥꯗꯤ ꯄꯥꯏꯒꯗꯧꯔꯦꯍꯦ ꯑꯗꯨꯗꯤ
ꯅꯠꯇꯦ ꯀꯗꯥꯏꯗꯒꯤ
ꯄꯩꯁꯥ ꯄꯥꯏꯒꯗꯧꯕꯅꯤꯅ ꯑꯩ ꯈꯪꯉꯦ
ꯅꯠꯇꯦ꯫
ꯗꯨ ꯈꯥ
ꯆꯥꯛ ꯌꯦꯟꯁꯥꯡꯒꯨꯝꯕꯕꯨ ꯀꯅꯥꯅ ꯊꯣꯡ ꯀꯅꯥꯅ ꯊꯣꯡꯕ ꯍꯥꯏꯒꯦ ꯑꯗꯨꯒꯨꯝꯕꯗꯤ ꯊꯕꯛ ꯑꯩꯅ ꯀꯧꯗꯦ ꯐꯖꯅ ꯐ ꯇꯧꯒꯗꯧꯕꯅꯤ ꯍꯥꯏꯕ ꯑꯗꯨ ꯑꯃꯁꯨ ꯂꯩꯕꯅꯦ
ꯎꯝ
ꯅꯪ ꯄꯩꯁꯥ ꯄꯥꯏꯒꯗꯧꯕ ꯃꯤꯅꯤꯅ
ꯈꯪꯗꯦ